ꯍꯜꯂꯣ
ꯑ ꯀꯧꯔꯤꯒꯦ
ꯆꯥꯛꯆꯔꯕꯣ ꯅꯣꯏ
ꯇꯔꯦ ꯎꯝ ꯑꯗꯨ ꯈꯤꯇꯪ
ꯀꯔꯤ ꯀꯔꯤ ꯌꯦꯟꯁꯥꯡ ꯆꯥꯕꯅꯣ
ꯑꯁꯁꯦ ꯑꯜꯂꯨꯒ ꯈꯝꯃꯦꯇꯪ ꯁꯣꯏ ꯊꯣꯡꯉꯒ ꯆꯥꯔꯦ
ꯑꯣ
ꯅꯥꯏꯅꯦ
ꯍꯣꯏ ꯆꯔꯦ ꯍꯣꯏ
ꯎꯝ ꯀꯩ ꯃꯊ
ꯀꯥꯏ
ꯑꯩ ꯃꯥꯁꯤ ꯍ ꯆꯞꯁꯨ ꯍꯅꯣꯏꯗ
ꯑꯩ ꯉꯁꯤꯗꯤ ꯆꯀꯦꯟ ꯆꯥꯏ
ꯍꯕꯏ ꯌꯥꯝ ꯆꯥꯛꯕꯤ ꯍꯦ
ꯍꯥꯏꯔꯤꯕ
ꯑꯍꯥꯎ ꯑꯍꯥꯎꯕ ꯌꯥꯝ ꯆꯥꯊꯔꯝꯃꯦꯕ
ꯑꯁ ꯉꯁꯤꯅ ꯆꯥꯕꯅꯤꯅ
ꯎꯝ
ꯁꯇꯔꯗꯦ ꯑꯣꯏꯕꯒꯦ
ꯑ ꯀꯥꯏ ꯀꯥꯏ ꯆꯠꯀꯦ ꯂꯩꯕ꯭ꯔꯣ ꯌꯨꯝꯗ
ꯌꯨꯝꯗ ꯑꯗꯨꯝ ꯂꯩꯌꯦ ꯉꯁꯤꯗꯤ
ꯎꯝ
ꯑꯣ ꯑꯣ
ꯌꯨꯝꯗꯗꯤ ꯀꯔꯤ ꯀꯔꯤ ꯇꯧꯔ ꯂꯩꯕ ꯂꯩꯕ ꯅꯨꯡꯉꯥꯏꯕ ꯍ꯭ꯔ ꯌꯨꯝꯗ
ꯉꯁꯤꯁꯦ ꯌꯥꯝ ꯁꯥꯕꯒꯤ ꯅꯨꯡꯉꯥꯏꯇꯦꯗ
ꯎꯝ ꯁꯥꯥꯕꯅꯦ ꯌꯨꯝꯗ ꯂꯩꯔꯗꯤ
ꯀꯣꯏꯕ ꯆꯠꯅꯤꯡꯉꯥꯏꯁꯨ ꯏꯁꯊꯟꯗ ꯆꯠꯄ ꯇꯟꯥꯟꯕ
ꯏꯊꯟꯇ ꯏꯪꯅ ꯆꯤꯛꯅ ꯅꯨꯡꯉꯥꯏꯕꯅꯤ ꯍꯦꯛ ꯀꯣꯏꯕ
ꯑꯗꯥ ꯑꯗꯒꯤ ꯊꯟꯗ
ꯀꯩꯗ ꯑꯣꯒ ꯂꯒ ꯍꯧꯖꯤ ꯀ
ꯃꯄꯥꯟꯗ ꯂꯩꯑ ꯍꯧꯖꯤꯛ ꯑꯩꯌꯨꯝ ꯃꯄꯥꯟꯗ
ꯎꯝ
ꯕꯣꯜ ꯌꯦꯡꯗꯣꯏꯔꯥ ꯅꯪ
ꯌꯦꯡꯉꯣꯏꯗ ꯌꯦꯗꯣ ꯏꯔꯣ ꯅꯪꯗꯤ
ꯌꯥꯔꯗꯤ ꯌꯦꯡꯒꯦ ꯇꯧꯕ ꯑꯗꯨ ꯈꯪꯗ꯭ꯔꯦ ꯇꯨꯝꯅꯤꯡꯕ ꯍꯥꯎꯔꯦ
ꯍꯌꯦꯡ ꯆꯥꯔꯖ ꯆꯥꯄꯔꯥ
ꯑ ꯆꯀꯅꯤ ꯆꯗꯅꯤ ꯅꯀꯗ ꯇꯥꯔꯦꯦ
ꯅꯣꯏꯒꯤ ꯁꯥꯔꯚꯤꯁꯁꯦ ꯆꯥꯛ ꯆꯥꯔꯒ ꯆꯄ꯭ꯔꯥ ꯆ ꯆꯗꯨꯄꯩꯖꯖ
ꯆꯥꯗꯕꯤꯗ ꯑꯌꯨꯛ ꯉꯟꯇꯥ ꯁꯤꯛꯁ ꯊꯥꯔꯇꯤ
ꯑ
ꯐꯥꯏꯗ
ꯎ ꯎꯝ ꯑꯩꯈꯣꯏ ꯑꯩꯈꯣꯏꯗꯤ ꯆꯥꯛ ꯆꯥꯕ ꯂꯣꯏꯕ ꯀꯥꯟꯗ ꯆꯠꯄ ꯑꯗꯨꯅ ꯅꯨꯡꯉꯥꯏꯇꯕ
ꯆ ꯀꯕ ꯂꯣꯏꯔꯕꯒꯦ ꯆꯁꯨꯣ ꯎꯝ ꯆꯠꯇꯣꯏ ꯅꯠꯇ꯭ꯔꯣ ꯅꯣꯏꯗꯤ ꯆꯔ
ꯍꯌꯦꯡ ꯆꯥꯠꯅꯤ ꯍ
ꯎꯝ ꯆꯠꯁ ꯗꯤ ꯀꯃ
ꯅꯨꯄꯤ ꯅꯨꯄꯤꯕꯨ ꯌꯦꯡꯅꯤꯡꯉꯥꯏ ꯆꯠꯀꯅꯤ
ꯑ
ꯅꯪ ꯄꯨꯡ ꯀꯌꯥꯒꯨꯝꯅ ꯇꯨꯝꯒꯅꯤ
ꯑꯩꯔꯣ ꯄꯨꯡꯁꯦ ꯈꯪꯗꯦꯅ ꯇꯨꯝꯅꯤꯡꯉ ꯉꯟꯅ ꯇꯨꯝꯅꯤꯡꯉꯗꯤ ꯉꯟꯅ ꯇꯨꯝꯕ ꯇꯨꯝꯅꯤꯡꯗ꯭ꯔꯗꯤ ꯊꯦꯡꯅ ꯇꯨꯝꯕ ꯑꯌꯥꯝꯕ ꯏꯗ꯭ꯔꯥ ꯃꯊ ꯍꯣꯏ ꯏ꯭ꯔꯥꯅꯤ ꯍꯣꯏ ꯑ ꯃ
ꯂꯦ ꯊꯕ ꯈꯔ ꯀꯒ
ꯀꯔꯤ ꯊꯄꯛꯅꯣꯕ
ꯊ ꯊꯃꯛꯉꯩꯗ ꯍꯥꯏꯗꯣꯛꯄ ꯌꯥꯗꯦꯗ ꯀꯅꯥ ꯀꯅꯥ ꯂꯩ ꯂꯩ ꯂꯗꯦ
ꯑꯩ ꯈꯛꯇꯅꯤ ꯂꯩꯔꯤꯁꯦ ꯑꯗꯨꯕꯨ ꯃꯄꯥꯟ ꯃꯄꯥꯟꯗ ꯑꯗꯨꯝ ꯋꯥꯛ ꯋꯥꯛꯀꯨꯝꯕ ꯆꯠꯂꯦ
ꯎꯝ
ꯁꯥꯕꯅꯤꯅ
ꯎꯝ ꯎꯝ ꯍꯛꯆꯥꯡ ꯐꯕꯅꯤ ꯆꯥꯛ ꯆꯥ ꯇꯣꯛꯑꯒ ꯆꯠꯊꯣꯛ ꯆꯠꯁꯤꯟ ꯇꯧꯕꯅꯦ ꯎꯝ
ꯅꯪ ꯍꯌꯦꯡ ꯀꯗꯥꯏ ꯆꯠꯀꯅꯤ ꯑꯥꯐꯇꯔ ꯆꯔꯆꯀꯨꯝꯕꯗ
ꯌꯨꯝꯗ ꯂꯩꯌꯦꯅꯤꯅ ꯆꯠꯂꯣꯏꯅꯦ
ꯁꯟꯗꯅꯤꯅꯅꯥ ꯀꯕ
ꯏꯃꯥꯟꯅꯕꯤꯒ ꯉꯥꯏꯍꯥꯛ ꯀꯣꯏꯊꯣꯛꯑꯅꯤ ꯆꯥꯛꯥꯏ ꯇꯣꯑꯒ ꯑꯗꯨꯅꯤꯗꯥ ꯁꯤꯡꯖꯨꯒꯨꯝꯕ ꯁꯦꯝꯃꯒ ꯆꯥꯕ ꯅꯨꯡꯊꯤꯟꯗ ꯆꯗꯦꯅꯦ
ꯅꯨꯡꯉꯥꯏ ꯅꯨꯡꯉꯥꯏꯅꯦ ꯑꯗꯨꯗꯤ
ꯎꯝ ꯅꯪꯁꯨ ꯂꯥꯛꯑꯣ ꯃꯌꯥꯝ ꯄꯨꯟꯅ ꯆꯥꯁꯦ
ꯑ ꯂꯀꯦ ꯂꯥꯀꯦ
ꯎꯝ
ꯑꯩ ꯑꯦꯗꯚꯥꯟꯁꯇ ꯑꯣꯏꯅ ꯂꯥꯛꯀꯦ
ꯍꯣꯏ ꯌꯥꯏꯅꯦꯁꯨ ꯅꯗꯤ ꯀꯣꯏꯕꯨ ꯆꯂꯣꯏꯗ꯭ꯔꯣ ꯁꯟꯗꯦꯅꯤꯅꯥ
ꯈꯪꯗꯦ ꯍꯧꯖꯤ ꯍꯧꯖꯤꯛ ꯐꯥꯎ ꯑꯞꯗꯦꯠ ꯂꯩꯇꯦ
ꯈꯨꯗꯛ ꯈꯨꯗꯛꯀꯤꯅꯤꯉ ꯑꯗꯨꯗꯤ ꯅꯪꯒꯤꯁꯦ
ꯑ ꯀꯣꯏꯕ ꯑꯁ ꯅꯨꯄꯤꯗꯕꯒꯤ ꯇꯜꯂꯦꯗ
ꯀꯣꯏꯅꯤꯡꯗ꯭ꯔꯣ ꯅꯣꯏꯗꯤ ꯑꯁ ꯑꯩꯗꯤ ꯅꯨꯄꯥꯒ ꯑꯣꯏꯔꯗꯤ ꯀꯣꯏ ꯆꯠ ꯒꯅꯤꯍ
ꯎ ꯑꯁ ꯀꯣꯏꯕꯨꯗꯤ ꯀꯣꯏꯅꯤꯡꯉꯦ ꯑꯗꯨ ꯑꯣꯏꯔꯁꯨ ꯅꯨꯄꯤ ꯂꯩꯇ꯭ꯔꯗꯤ ꯑꯩꯈꯣꯏꯅ ꯀꯣꯏꯕ ꯆꯠꯄꯗꯤꯀꯣ
ꯑꯥ
ꯅꯤꯁꯥꯒꯨꯝꯕ ꯄꯥꯏꯕ ꯃꯇꯝꯗꯗꯤ ꯂꯣꯡꯒꯤ ꯅꯨꯡꯉꯥꯏꯗꯣ ꯍꯧꯖꯤꯛꯇꯤ ꯑꯁ ꯏꯟꯇꯔꯦꯁ ꯂꯩꯇꯦꯗ
o
ꯀꯣꯏꯕ ꯆꯠꯄ ꯑꯃꯨꯛꯀ ꯍꯧꯔꯗꯤ ꯄꯥꯏꯕ ꯇꯥꯕ
ꯀꯣꯏꯕ ꯍꯥꯏꯕꯁꯦ ꯑꯗꯨ ꯄꯥꯏꯕꯗꯨꯅ ꯆꯤꯡꯉ
ꯑꯗꯨꯅꯅꯦ ꯑꯩ ꯅꯨꯄꯤ ꯂꯩꯇ꯭ꯔꯗꯤ ꯅꯨꯡꯉꯥꯏꯇꯦ ꯍꯥꯏꯕꯗꯣ ꯑꯩꯈꯣꯏ ꯀꯣꯏꯕ ꯆꯠꯂꯦ ꯄꯥꯏꯗ꯭ꯔꯗꯤ ꯀꯔꯤ ꯇꯧꯅꯤ ꯑꯗꯨꯒ ꯆꯠꯅꯤꯒꯨꯝꯕ ꯇꯧꯕꯁꯤꯡ ꯁꯤꯡꯖꯨꯒꯨꯝꯕ ꯁꯦꯝꯕ ꯅꯨꯡꯉꯥꯏꯐꯥꯎ ꯑꯗꯨ ꯑꯗꯨ ꯑꯣꯏꯔꯁꯨ ꯅꯨꯄꯤ ꯂꯩꯇ꯭ꯔꯗꯤ ꯅꯨꯡꯉꯥꯏꯇꯦꯅ ꯅꯠꯇ꯭ꯔ
ꯗ
ꯃꯥꯅꯤꯍꯦ
ꯅꯪ ꯈꯔꯛꯇꯅꯤꯈꯦ ꯑꯗꯨꯃꯥꯏꯅ ꯍꯥꯏꯌꯨꯁꯦ
ꯆꯥꯕꯗꯤ ꯆꯥꯅꯤꯡꯕ ꯁꯤꯡꯖꯨꯒꯨꯝꯕ ꯀꯔꯤ ꯀꯔꯤ ꯆꯠꯅꯤꯡꯕ ꯑ ꯑꯩꯈꯣꯏ ꯁꯣꯔꯤ ꯅꯨꯄꯤ ꯂꯩꯇ꯭ꯔꯗꯤ
ꯅꯨꯄꯤ ꯃꯔꯨꯞ ꯅꯨꯄꯤ ꯃꯔꯨꯞꯁꯤꯡꯒ ꯄꯨꯟꯒꯗꯣꯏꯅꯤ ꯃꯔꯨꯞ ꯀꯝꯇ ꯂꯩꯖꯗ꯭ꯔꯕ ꯅꯨꯄꯤ
ꯃꯔꯔꯨꯞ ꯁꯂꯥꯏꯇꯩ
ꯅꯥꯇꯣꯝ ꯌꯥꯝ ꯇꯥꯔꯝꯃꯤꯗ ꯃꯔ ꯊ ꯔꯥꯏꯗꯤꯦ ꯊꯤꯕꯤꯔꯛꯀꯦ ꯊꯤꯕꯤꯔꯛꯀꯦ ꯂꯏꯀꯥꯟꯗꯈꯔꯨ ꯂꯥꯏ ꯀꯥꯟꯟꯅ ꯈꯨꯔꯨꯝꯉꯣ ꯂꯥꯏꯕꯨ ꯐꯖꯅ ꯅꯤꯡꯉꯕ
ꯏꯁꯨꯣꯔꯅ ꯆꯞ ꯆ ꯆꯥꯅ ꯆꯅ ꯊꯥꯗꯔꯛꯀꯅꯤ ꯄꯤꯔꯛꯀꯅꯤ
ꯈꯪꯗ꯭ꯔꯦꯗ ꯄꯨꯟꯁꯤꯁꯦ
ꯄꯨꯟꯁꯤꯁꯦ ꯍꯥꯏꯐꯝ ꯈꯪꯗꯔꯦ
ꯑꯩꯈꯣꯏꯗꯗꯤ ꯉꯁꯤꯗꯤ ꯌꯥꯝ ꯆꯥꯏꯅꯦ ꯑꯩꯈꯣꯏꯗ
ꯁꯥꯏ ꯈꯣꯏ ꯔꯨꯝꯂꯤꯁꯣ ꯀꯦꯝ ꯁꯥꯏ ꯀꯃꯟꯗꯅ
ꯁꯥꯕꯒꯤ ꯂꯩꯕꯁꯨ ꯇꯨꯝꯕꯁꯨꯨꯡ ꯉꯝꯗꯦ
ꯎꯪꯗꯥꯗ ꯀꯁꯦ ꯀꯥꯗ ꯂꯩ ꯂꯩꯕ ꯌꯥꯗ ꯆꯃꯗꯅ
ꯎꯝ
ꯏꯔꯨꯕꯤꯔ ꯁꯨꯀꯅꯥ ꯗꯦ ꯁꯕꯟ ꯂꯒꯦ
ꯃꯥꯅꯦ ꯃꯥꯅꯦ ꯑꯗꯣ ꯅꯪꯒꯤ ꯅꯪꯁꯦ ꯒꯦꯝꯁꯀꯨꯝꯕ ꯁꯥꯟꯅꯕ꯭ꯔꯥ ꯍꯥꯏꯕꯗꯤ ꯑꯣꯐꯂꯥꯏꯟꯗ ꯐꯣꯟꯗ ꯅꯠꯇꯕ
ꯍꯅꯥ ꯂꯩꯒ ꯦꯝꯒꯤꯃꯤꯅ ꯇꯦꯗꯦꯟ ꯈ ꯑꯦꯟꯅ ꯄꯨ꯭ꯔꯣ ꯅ
ꯁꯖꯦ
ꯦꯝꯁ ꯅꯝꯕ꯭ꯔꯣꯅ ꯍꯥ
ꯑꯣꯐꯂꯥꯏꯟꯗꯀꯣ ꯐꯣꯟ ꯐꯣꯟꯗ ꯅꯪ ꯇꯕꯣꯀꯣ
ꯑꯥ
ꯣꯒꯨꯝꯕꯥ ꯑꯗꯨ ꯑꯣꯏꯔꯁꯨ ꯕꯣꯜ ꯕꯣꯜꯗꯤ ꯔꯤꯒꯨꯂꯔ ꯇꯧꯕꯁꯨ ꯇꯧꯗꯦ ꯑꯗꯣ ꯑꯗꯨ ꯑꯣꯏꯔꯁꯨ ꯋꯤꯛꯂꯤꯒꯨꯝꯕꯗꯤ ꯇꯧꯗꯤ ꯇꯧꯋꯦ ꯑꯗꯨꯕꯨ ꯍꯥꯟꯅꯗꯤ ꯑꯩꯅ ꯍꯦꯛ ꯀꯩꯅꯣ ꯄꯝꯖ ꯗꯤ ꯐꯨꯠꯕꯣꯜ ꯕꯣꯂꯤꯕꯣꯜ ꯕꯦꯠꯃꯤꯟꯇꯟꯒꯨꯝꯕꯀꯣ
ꯑꯝ
ꯄꯥꯝꯕꯅꯤꯗ ꯕꯥꯖꯤꯒꯨꯝꯕ ꯑꯦꯕ꯭ꯔꯤ ꯋꯤꯛꯇꯀꯣ ꯑꯗꯨ ꯑꯗꯨꯝ ꯁꯝꯅꯅꯤꯡꯉꯥꯏ ꯆꯠꯂꯦ ꯄꯨꯜꯂꯒ ꯑꯗꯣ ꯍꯧꯖꯤꯛꯇꯤ ꯀꯣꯏꯔꯦ ꯁꯤꯅꯥꯗꯧꯕ
ꯁꯥꯅꯧꯉꯣꯅꯦ ꯀꯩꯅꯅꯣ ꯍꯛꯆꯥꯡ ꯐꯕꯅꯤ
ꯍꯧꯖꯤꯛꯀꯤ ꯑꯩꯒꯤ ꯅꯨ ꯄꯤꯅ ꯌꯥꯗ꯭ꯔꯦ ꯑꯗꯣ ꯅꯪꯁꯦ ꯍꯥ
ꯅꯨꯄꯤꯒꯤ ꯋꯥ ꯌꯥꯝ ꯏꯟꯒꯟꯕ ꯃꯥꯜꯂꯦꯕ
ꯑ
ꯑ
ꯏꯒ ꯆꯕꯅꯤ ꯏꯒ ꯆꯕꯅꯤ
ꯅꯨꯄꯥ ꯑꯣꯏꯕꯒꯤꯅ ꯅꯨꯄꯥ ꯑꯣꯏꯕꯒꯤꯀꯣ
ꯑꯥ
ꯅꯨꯄꯤ ꯍꯥꯏꯔꯗꯤ ꯑ ꯅꯨꯄꯤꯗꯤ ꯏꯟꯇꯔꯦꯇ ꯂꯩꯒꯀꯣ
ꯃꯛꯇꯔ
ꯑꯗꯨ ꯅꯪꯁꯦ ꯀꯦꯝꯄꯤꯡꯒꯨꯝꯕ